ꯇꯥꯕ꯭ꯔꯣ ꯇꯥꯕ꯭ꯔꯣ
ꯍꯜꯂꯣ
ꯍꯣꯏ ꯇꯥꯏꯌꯦ ꯇꯥꯏꯌꯦ
ꯎꯝ ꯀꯩꯗꯧꯔꯤꯅꯣ
ꯍꯤꯞꯄꯒ ꯂꯩꯏꯗ ꯅꯪꯗꯤ
ꯇꯥ꯭ꯔꯕꯣ
ꯇꯥꯏꯌꯦ ꯇꯥꯏꯌꯦ
ꯆꯥꯛ ꯆꯥꯔꯕ꯭ꯔꯣ
ꯆꯥꯔꯦ
ꯀꯩ ꯍꯥꯏꯕ
ꯆꯥꯔꯦ ꯆꯥꯔꯦ
ꯀꯩ ꯏꯟꯁꯥꯡ ꯆꯥꯒꯦ
ꯌꯦꯟ ꯆꯥꯏꯌꯦ ꯅꯪꯗꯤ ꯍꯨꯏꯔꯣ ꯑ ꯇꯥꯕ꯭ꯔꯣ ꯇꯥꯕ꯭ꯔꯣ ꯍꯜꯂꯣ ꯍꯜꯂꯣ